ꯑꯣ ꯇꯥꯔꯕꯣ ꯑꯩꯔꯣ ꯑꯗꯨꯝ ꯂꯩꯔꯝꯃꯤꯌꯦ ꯌꯨꯝꯗ ꯑꯩ ꯀꯩꯅꯣꯝꯇ ꯍꯪꯒꯦꯅ ꯇꯧꯔꯛꯄꯅꯦ ꯋꯥꯔꯤꯁꯦ ꯉꯥꯍꯥꯛ ꯁꯥꯟꯅꯕ ꯌꯥꯒꯗ꯭ꯔꯣ
ꯌꯥꯅꯤꯌꯦ
ꯎꯝ ꯅꯪ ꯀꯩꯗꯧꯔꯝꯃꯤꯅꯣ ꯅꯪꯗꯤ
ꯍꯩ ꯍꯩ ꯁꯨꯝ ꯂꯩꯔꯝꯃꯤꯅꯦ ꯌꯨꯝꯗ
ꯑꯣ ꯑꯩꯅ ꯐꯣꯟ ꯇꯧꯔꯛꯏꯁꯦ ꯑꯈꯣꯏ ꯏꯅꯥꯎꯅꯨꯄꯤ ꯄꯤ ꯃꯥ ꯍꯟꯗꯛ ꯇꯨꯋꯦꯜꯞ ꯊꯥꯕꯅꯦꯕ ꯑꯗꯣ ꯃꯥꯁ ꯁꯦ ꯀꯩꯅꯣ ꯇꯧꯒꯦ ꯍꯥꯏꯕ ꯀꯦꯕꯤꯟ ꯀ꯭ꯔꯤꯌꯨꯒꯤ ꯂꯥꯏꯟꯗ ꯑꯣꯏꯅ ꯆꯪꯒꯦꯅ ꯍꯥꯏꯌꯦꯕꯀꯣ ꯀꯣ ꯑꯗꯨꯅꯦ ꯀꯣꯂꯦꯖ ꯑꯥ ꯑꯥ ꯑꯗꯨꯅꯦ ꯀꯣꯂꯦꯖꯇꯣ ꯒ꯭ꯔꯦꯖꯨꯑꯦꯁꯟꯗꯣ ꯅꯣꯏꯅ ꯇꯧꯕ ꯀꯣꯂꯦꯁꯇꯨꯗ ꯇꯧꯒꯦꯅ ꯍꯥꯏꯕ ꯃꯤꯡ ꯆꯟꯖꯜꯂꯝꯃꯒ ꯑꯗ ꯅꯪꯁꯨ ꯀꯣꯆꯤꯡ ꯀꯩ ꯀꯩ ꯇꯧꯕꯩ ꯈꯣꯠꯄꯩ ꯌꯥꯝ ꯆꯠꯂꯨꯏꯗꯅ ꯑꯗꯨꯃꯥꯏꯅ ꯃꯥꯁꯨ ꯇꯧꯔꯒ ꯇ꯭ꯔꯦꯅꯤꯡꯗꯣ ꯆꯠꯀꯦꯅ ꯍꯥꯏꯕꯅꯦꯕ ꯑꯗꯨꯒꯤ ꯅꯣꯏꯗꯣ ꯀꯥꯗ꯭ꯔꯁꯨ ꯈꯔ ꯈꯔ ꯌꯥꯕ꯭ꯔꯥ ꯍꯧꯖꯤꯛ ꯇꯤ ꯃꯅꯤꯄꯨꯔꯒꯤ ꯀꯩꯅꯣꯁꯦ ꯀꯣꯂꯦꯖ ꯀꯩꯀꯩꯁꯦ ꯑꯌꯥꯝꯕꯅ ꯀꯥꯗꯕꯤ ꯌꯥꯗꯕꯤ ꯉꯥꯛꯇ ꯑꯣꯏꯔ ꯑꯣꯏꯔꯦꯗꯅ ꯑꯦꯛꯖꯥꯝꯇ ꯇꯧꯕꯗꯣ ꯂꯣꯏꯅ ꯏꯁꯇ꯭ꯔꯤꯛ ꯑꯣꯏꯔꯒ ꯂꯥꯛꯑꯗ꯭ꯔꯅꯦ
ꯎꯝ
ꯒꯤ ꯍꯪꯒꯦꯅ ꯇꯧꯔꯛꯄꯅꯦꯕ ꯅꯣꯏ ꯀꯥꯗ꯭ꯔꯁꯨ ꯌꯥꯕꯤ ꯑꯣꯏꯔꯤꯕꯅ
ꯀꯩꯅꯣ ꯇꯧꯕꯅꯦꯕ ꯑ ꯀꯥꯗꯕ ꯌꯥꯕ ꯍꯥꯏꯁꯦ ꯑꯗꯨꯝ ꯑꯣꯏꯗꯤ ꯑꯣꯏꯔꯤꯕꯅꯦꯕꯀꯣ ꯈꯔꯒꯤ ꯃꯇꯨꯡꯗ ꯀꯩ ꯍꯥꯏꯅꯤ ꯆꯦꯛꯁꯟꯕ ꯍꯧꯔꯛꯑꯦ ꯍꯥꯏꯇꯥꯔꯦ ꯍꯥꯏꯗꯤ ꯍꯧꯖꯤꯛꯁꯦ ꯌꯨꯅꯤꯌꯟꯁꯤꯡꯁꯦ ꯍꯥꯟꯅꯒꯤꯃꯥꯏꯅ ꯑꯣꯏꯗ꯭ꯔꯕꯅꯦꯕ ꯑꯗꯨꯝ ꯍꯥꯟꯅꯗꯤ ꯑꯦꯛꯖꯥꯝ ꯃꯇꯝꯗ ꯈꯛꯇꯪ ꯂꯥꯛꯑꯒ ꯌꯦꯡꯁꯟ ꯈꯣꯠꯁꯟꯕ ꯇꯧꯔꯗ꯭ꯔꯥ ꯑ ꯍꯧꯖꯤꯛꯁꯤꯅ ꯑꯃꯨꯛ ꯂꯥꯏꯔꯤꯛ ꯇꯝꯕ ꯀꯥꯟꯗꯁꯨ ꯑꯗꯨꯝ ꯂꯥꯛꯑꯒ ꯌꯦꯡꯁꯤꯟꯕ ꯍꯧꯗꯤ ꯍꯧꯔꯛꯑꯕꯅꯦ ꯑꯌꯥꯝꯕ ꯑꯗꯨꯝ ꯀꯩ ꯍꯥꯏꯅꯤ ꯆꯪꯁꯤꯟꯕ ꯍꯧꯔꯛꯑꯦ ꯍꯥꯏꯇꯥꯔꯦ ꯑꯗꯨꯅ ꯌꯥꯗꯤ ꯌꯥꯈꯤꯅꯤꯌꯦ ꯇꯧꯕꯇꯕꯨ ꯌꯥꯝ ꯍꯦꯟꯅ ꯂꯥꯏꯊꯣꯛꯄꯗꯨꯗꯤ ꯐꯠꯇꯦ ꯍꯥꯏꯇꯥꯔꯦ ꯑꯗꯨꯝ ꯀꯣꯂꯦꯖꯁꯦ ꯑ ꯁꯨꯡꯆꯠꯇꯕꯕꯨꯗꯤ ꯑꯃꯨꯃꯨꯛ ꯃꯔꯛ ꯃꯔꯛ ꯇ ꯆꯠꯄ ꯃꯁꯥꯅꯁꯨ ꯈꯔ ꯍꯣꯠꯅꯖꯕ ꯑꯗꯒꯤ ꯀꯩ ꯍꯥꯏꯅꯤ ꯍꯦꯟꯅ ꯀꯩꯅꯣ ꯇꯧꯋꯤꯅ
ꯑꯗꯨꯕꯨꯗꯤꯅꯦ ꯃꯥ ꯑꯣ ꯑꯇꯣꯞꯄ ꯂꯝꯗꯁꯨ ꯇꯧ ꯅꯠꯇꯦ ꯑꯩꯈꯣꯏ ꯁꯤꯗ ꯑꯗꯨꯝ ꯇꯧꯗꯕ ꯄꯣꯠꯅꯤꯅꯅꯦ ꯀ꯭ꯂꯥꯁꯇꯣ ꯅꯣꯡꯈ ꯊ ꯑꯦꯇꯦꯟ ꯇꯧꯕ ꯂꯥꯛꯄꯕꯨꯗꯤ ꯌꯥꯅꯦꯕꯀꯣ ꯑꯗꯩ ꯑꯗꯨꯒꯤ ꯀꯣꯔꯁꯇꯣ ꯌꯥꯝ ꯀꯨꯏꯅ ꯇꯧꯗꯧ ꯅꯠꯇꯦꯗꯅ ꯑꯗꯣ ꯍꯌꯦꯡ ꯐꯥꯏꯅꯦꯜ ꯌꯌꯥꯔ ꯀꯩꯀꯩ ꯑꯦꯛꯖꯥꯝ ꯄꯤꯕ ꯈꯣꯠꯄꯕꯨꯗꯤ ꯃꯁꯥꯅ ꯂꯣꯏꯕꯤꯕ ꯌꯥꯅꯦꯕ ꯑꯗꯩ ꯁꯦꯃꯤꯁꯇꯔꯒꯤꯁꯨ ꯑꯦꯛꯖꯥꯝ ꯂꯩ ꯍꯥꯏꯔꯒ ꯑꯗꯨꯝ ꯇꯧꯕ ꯌꯥꯅꯦꯕ ꯑꯥꯗ ꯂꯩꯗꯧ ꯅꯠꯇꯝꯅ ꯑꯗꯥꯏ ꯅ ꯃꯥ ꯑꯗꯣ ꯑꯗꯨꯃꯥꯏꯅ ꯑꯝꯇ ꯍꯪꯕꯤꯌꯣ ꯁꯨꯃꯥꯏꯅꯅ ꯍꯥꯏꯔꯛꯄꯅꯦꯕ
ꯑꯗꯣ ꯍꯧꯖꯤꯛꯁꯦ ꯌꯥꯝ ꯂꯨꯔꯤꯁꯦ ꯑꯇꯩꯗꯤ ꯂꯣꯏꯅꯃꯛ ꯌꯥꯏꯑꯕꯀꯣ ꯍꯥꯏꯅꯦ ꯀꯣꯂꯁ ꯐꯖꯅ ꯇꯧꯕ ꯄꯣꯠꯇꯤ ꯀꯣꯂꯦꯖꯀꯤ ꯑꯣꯖꯥꯅ ꯑꯦ ꯈꯔ ꯅꯨꯡꯁꯤꯕ ꯁꯥꯇ꯭ꯔ ꯑꯣꯏꯔꯒꯗꯤ ꯍꯧꯖꯤꯛꯀꯤ ꯑꯣꯏꯅ ꯌꯥꯔꯗꯤ ꯌꯥꯈꯤꯅꯦꯕ ꯑꯣ ꯑꯦꯛꯖꯥꯝ ꯃꯇꯝ ꯌꯧꯔꯛꯑꯒ ꯑꯗꯨꯒꯤ ꯑꯦꯛꯖꯥꯝꯗꯣ ꯀꯩꯅꯣꯅ ꯇꯥꯏ ꯑꯇꯣꯞꯄ ꯁꯦꯟꯇꯔ ꯄꯤꯔꯕꯅꯦꯕꯀꯣ ꯀꯣꯂꯦꯖ ꯑ ꯁꯨꯝꯕ ꯁꯥꯔ ꯑꯣꯏꯗ꯭ꯔꯕꯅꯦꯕ
ꯑꯗꯨꯗꯨꯅ ꯁꯦꯟꯇꯔ ꯑꯇꯣꯞꯄ ꯊꯥꯔꯛꯄꯅꯤꯅ ꯃꯤꯒꯤ ꯀꯣꯂꯦꯖꯇ ꯊꯥꯔꯛꯄ ꯍꯥꯏꯁꯤꯦ ꯈꯤꯇꯪ ꯑꯗꯨꯝ ꯈꯔ ꯀꯩꯅꯣ ꯑꯣꯏꯌꯦꯦꯅꯦ ꯑꯗꯨꯁꯨ ꯋꯥꯅꯤꯅ ꯑꯗ ꯌꯥꯗꯤ ꯌꯥꯏ ꯌꯥꯗꯕꯁꯨ ꯂꯩꯇꯦ ꯑꯗ ꯃꯁꯥꯅ ꯈꯔ ꯍꯩꯁꯤꯡꯕ ꯑꯃ ꯆꯪꯉꯦ ꯑꯗ ꯍꯥꯏꯗꯤ ꯅꯤꯌꯝ ꯁꯕ ꯊꯕ ꯅꯠꯇꯦꯅ ꯍꯥꯏꯗ ꯑꯗꯨꯃꯥꯏꯅ ꯂꯩ
ꯑꯗꯣ ꯑꯗꯨꯝ ꯃꯥꯅ ꯉꯝꯅꯕ ꯃꯥꯏꯅ ꯇꯧꯖꯔꯅꯤ ꯇꯧꯒꯦ ꯈꯜꯂꯤꯕꯅ ꯑꯃꯗ ꯍꯥꯏꯗꯤ ꯇꯧꯟꯅꯤꯡꯕ ꯍꯧꯖꯤꯛꯇꯤ ꯊꯕꯛ ꯑꯃ ꯇꯧꯕ ꯃꯇꯝꯗ ꯒ꯭ꯔꯦꯖꯨꯑꯦꯁꯟꯁ ꯌꯥꯎꯗ꯭ꯔꯦ ꯭ꯔꯗꯤ ꯌꯥꯗ꯭ꯔꯦ ꯃꯥꯁꯇꯔꯐ ꯍꯥꯏꯅꯔꯛꯑꯕꯅꯦꯕ ꯑꯗꯨꯅ ꯑꯗꯨꯒꯤꯗꯨꯁꯨ ꯂꯥꯏꯟꯁꯦ ꯄꯥꯝꯃꯛꯄ ꯑꯗꯣ ꯁꯞꯖꯦꯛꯁꯤꯕꯨ ꯀꯩ ꯀꯩ ꯂꯧꯕꯅ ꯐꯒꯦ ꯃꯉꯣꯟꯗꯁꯨ ꯈꯤꯇꯪ ꯀꯣꯝꯒꯗꯕ ꯑꯗꯩꯗꯤ ꯏꯆꯟ ꯆꯟꯅꯁꯨ ꯍꯥꯏꯗꯤ ꯁꯞꯖꯦꯛꯁꯦ ꯑꯔꯥꯏꯥꯟꯕꯕꯨꯗꯤ ꯑꯝꯇ ꯂꯩꯇꯦ ꯑꯗꯨꯁꯨ ꯈꯤꯇꯪ ꯑ ꯀꯩ ꯍꯥꯏꯗꯣꯏꯅ ꯂꯥꯏꯁꯨ ꯈꯤꯇꯪ ꯂꯥꯏꯕ ꯑꯗꯩ ꯂꯥꯏꯕ ꯍꯥꯏꯗꯤ ꯂꯣꯏꯅꯃꯛꯇꯤ
ꯍꯂꯣ ꯍꯣ ꯑ ꯍꯧꯖꯤꯛꯁꯦ ꯃꯥꯅ ꯈꯦꯕꯦꯟ ꯈꯨꯔꯨ ꯍꯥꯏꯔꯕꯝꯅꯤꯅꯅꯦ ꯍꯥꯏꯗꯤ ꯈꯤꯔꯕꯈ ꯍꯥꯏꯔꯛꯏꯁꯦ ꯂꯥꯏꯔꯤꯛ ꯂꯣꯝꯕ ꯆꯪꯉꯛꯒꯦꯅ ꯍꯥꯏꯔꯛꯄ ꯅꯠꯇꯦꯕ ꯍꯥꯏꯗꯤ ꯃꯁꯥꯒꯤ ꯀꯩꯅꯣꯝꯃ ꯌꯦꯡꯉꯒ ꯍꯥꯏꯔꯛꯄ ꯄꯣꯠ ꯑꯣꯏꯕꯅꯤꯅꯅꯦ ꯁꯥꯏꯟꯁ ꯁꯥꯏꯟꯁꯇ ꯂꯧꯍꯜꯂ ꯂꯥꯎꯍꯜꯂꯨꯔꯅꯨ ꯑꯩꯁꯤ ꯑꯩꯒꯤ ꯑꯣꯄꯤꯅꯤꯌꯟꯗ ꯍꯥꯏꯇꯥꯔꯦ ꯁꯥꯏꯟꯁ ꯂ ꯇꯥꯔꯒꯗꯤ ꯈꯔ ꯌꯦꯡꯉꯇ ꯌꯥꯔꯔꯣꯏꯕꯀꯣ ꯑꯗꯒꯤ ꯑ ꯑꯥꯔꯠꯁꯇꯁꯨ ꯀꯩ ꯍꯥꯏꯅꯤ ꯄꯦꯇꯤꯀꯦ ꯌꯥꯎꯕ ꯑꯥꯔꯠꯁ ꯂꯩꯔꯅ ꯑꯗꯨꯁꯨ ꯍꯥꯞ ꯐꯤ ꯄ꯭ꯔꯇꯤꯡ ꯌꯥꯎꯕꯅꯦꯕ ꯑꯗꯨꯃꯥꯏꯅ ꯁꯥꯏꯟꯁꯁꯨ ꯄ꯭ꯔꯦꯛꯇꯤꯀꯦꯜ ꯌꯥꯎꯔꯤ ꯖꯤꯑꯣꯒ꯭ꯔꯥꯐꯤ ꯍꯥꯏꯗꯤ ꯑꯥꯔꯠꯁ ꯂꯧꯔꯒꯁꯨ ꯄ꯭ꯔꯦꯛꯇꯤꯀꯦꯜ ꯂꯩꯇꯕ ꯁꯕꯖꯦꯛ ꯑꯣꯏꯅ ꯌꯦꯡꯕ ꯍꯥꯏꯗꯤ ꯁꯣꯁꯤꯌꯣꯂꯣꯖꯤꯒꯨꯝꯕ ꯑꯗꯩ ꯍꯤꯁꯇ꯭ꯔꯤ ꯒꯨꯝꯕ ꯑꯗꯨꯝꯕ ꯑꯗꯒꯤ ꯃꯅꯤꯄꯨꯔꯤꯁꯤꯃ ꯂꯧꯕꯈꯤꯗꯕ ꯃꯅꯤꯄꯨꯔꯤ ꯂꯧꯗꯕ ꯍꯥꯏ ꯇꯩ ꯅꯠꯇꯦ ꯏꯃꯥꯂꯣꯟꯣꯟꯅꯤ ꯂꯥꯏ ꯈꯣꯠꯂꯦ ꯍꯥꯏꯕ ꯃꯌꯥꯝ ꯂꯩ ꯑꯗꯣ ꯃꯣꯏꯅ ꯍꯦꯟꯅ ꯇꯐ ꯑꯣꯏꯔꯛꯦꯕ ꯍꯥꯏꯗꯤ ꯏꯕꯃꯛꯇ ꯑꯣꯏꯔꯁꯨ ꯍꯥꯏꯗꯤ ꯃꯣꯏꯗꯤ ꯏꯔꯛꯀꯗꯕ ꯂꯥꯏꯟ ꯅꯠꯇꯕꯅꯤꯅ ꯃꯥꯅ ꯆꯪꯗꯅ ꯂꯩꯔꯛꯀꯗꯕ ꯂꯥꯏꯟ ꯑꯣꯏꯗꯕꯅꯤꯅ
ꯑꯗꯨꯝ ꯀꯩ ꯍꯥꯏꯅꯤ ꯃꯉꯣꯟꯗ ꯂꯨꯅ ꯊꯣꯡꯑꯃꯦꯕꯀꯣ ꯑ ꯃꯅꯤꯄꯨꯨꯔꯗ ꯁꯤꯜ ꯍꯥꯟꯅꯁꯨ ꯁꯣꯔ ꯁ ꯁꯤꯟꯕ ꯌꯥꯗꯦꯅ ꯍꯥꯏꯗꯤ ꯁꯤꯟꯕ ꯍꯥꯏꯗꯤ ꯕꯥꯏ ꯆꯥꯟꯁ ꯃꯥ ꯁꯤꯜꯂꯦ ꯈꯜꯂꯁꯨ ꯍꯥꯏꯕꯅꯤꯀꯣ ꯄꯣꯠ ꯃꯃꯥꯏꯅ ꯂꯩꯕꯅ ꯃꯅꯤꯄꯨꯔ ꯂꯧꯕꯤꯗꯕ ꯑꯗꯤꯩ ꯍꯤꯁꯇ꯭ꯔꯤ ꯑꯗꯒꯤ ꯁꯣꯁꯤꯌꯣꯂꯣꯖꯤ ꯑꯗꯨꯝꯕꯁ ꯑꯗꯨꯝ ꯂꯧꯕ ꯌꯥꯏ ꯍꯥꯏꯗꯤ ꯎꯝ
ꯑꯗꯣ ꯃꯥꯗꯣ ꯍꯤꯁꯇ꯭ꯔꯤꯒꯨꯝꯕ ꯁꯥꯏꯟꯁ ꯂꯧ ꯁꯥꯏꯟꯁ ꯂꯧꯔꯣꯅꯣ ꯍꯥꯏꯕꯅꯤꯅ ꯑꯥꯔꯠꯁ ꯑꯣꯟꯊꯔꯛꯀꯗꯣꯏꯅꯤꯅ ꯀꯩꯅꯣꯒꯨꯝꯕ ꯂꯧꯖꯔꯑꯅꯤ ꯍꯥꯏꯗꯤ ꯏꯪꯂꯤꯁ ꯀꯝꯄꯜ ꯏꯪꯂꯤꯁ ꯂꯧ ꯏꯪꯂꯤꯁꯁꯤꯁꯨ ꯑꯗꯨꯝ ꯅꯨꯡꯗꯤ ꯅꯨꯡꯉꯥꯏꯕꯅꯦꯕ ꯎ ꯄꯔ ꯅꯠꯇꯕꯤꯗ ꯇꯣꯉꯥꯟꯅ ꯍꯌꯦꯡ ꯃꯥꯅ ꯑꯣꯅꯔꯁ ꯇꯧ ꯀ ꯍꯥꯏꯔꯗꯤ ꯏꯪꯂꯤꯁꯇ ꯇꯧꯕ ꯑꯗꯨꯝ ꯌꯥꯏꯑꯌꯦꯕꯀꯣ ꯑꯗꯣ ꯏꯪꯂꯤꯁ ꯄꯦꯄꯔꯗꯨ ꯏꯪꯂꯤꯁꯦ ꯅꯣꯏ ꯀꯩꯅꯣ ꯌꯥꯎꯗꯕꯥꯠꯁꯇ ꯑꯔꯠꯁꯅꯤ ꯀꯩꯅꯣ ꯏꯪꯂꯤꯁ ꯑꯁꯦ ꯑꯗꯨꯪꯁꯪꯁ ꯏꯪꯂꯤꯁꯇꯣ ꯂꯧꯖꯔꯛꯑꯅꯤ ꯎꯝ ꯑꯗꯨꯗ ꯅ
ꯃꯥ ꯁꯂꯣꯏꯗ ꯁꯪꯝꯕꯣꯟꯅꯁꯤ ꯍꯣꯏ ꯑꯗꯣꯝꯗ ꯌꯥꯕꯅꯤ ꯌꯥꯏꯌꯦ
ꯎꯝ ꯑꯗꯨ ꯑꯗꯨ ꯇꯧꯖꯔꯅꯤ ꯏꯪꯂꯤꯁꯇ ꯑꯣꯏꯅ ꯑꯗꯨꯗꯤ ꯌꯥꯝ ꯐꯔꯦ ꯃꯥꯁꯨ ꯑꯗꯨꯗ ꯑꯗꯨꯝ ꯆꯟꯖꯔꯅꯤ ꯅꯣꯏ ꯐꯣꯝꯗꯤ ꯊꯥꯕ ꯍꯧꯈ꯭ꯔꯥꯖꯥꯕ ꯑꯗꯨꯗꯤ
ꯐꯣꯝꯗꯣ ꯍꯟꯗꯛꯀꯤ ꯊꯥꯕ ꯍꯧꯔꯝꯃꯅꯤ
ꯎꯝ ꯑꯗꯨꯗꯤ ꯃꯥ ꯌꯥꯝ ꯊꯨꯅ ꯆꯠꯍꯟꯗ ꯌꯥꯔꯣꯏ ꯀꯩꯀꯩ ꯗꯣꯀꯨꯃꯦꯟ ꯆꯪꯖꯥꯠꯅꯣ ꯑꯦꯠꯃꯤꯁꯟ ꯀꯩꯀꯩ ꯑꯦꯟꯇ꯭ꯔꯥꯟꯁꯀ ꯄꯤꯗꯣꯏꯔꯣ
ꯑꯦꯟꯇ꯭ꯔꯥꯟꯁꯇꯤ ꯄꯤꯊꯕꯅꯦ ꯀꯣꯂꯦꯖꯇꯒꯤ ꯑꯦꯟꯇ꯭ꯔꯥꯟꯁ ꯄꯤꯕꯁꯦ ꯀꯩꯅꯣꯒꯨꯝꯕ ꯗꯤ ꯑꯦꯝꯒꯨꯝꯕ ꯑꯦꯝ ꯌꯨꯒꯨꯝꯕꯗꯤ ꯄꯤꯔꯝꯒꯅꯦꯕꯀꯣ ꯑ ꯑꯩꯈꯣꯏ ꯄꯣꯜꯁꯔ ꯍꯦꯕꯤ ꯊꯃꯛ ꯈꯟꯈꯤ ꯍꯥꯏꯇꯥꯔꯦ ꯑꯗꯣꯝꯅ ꯅꯨꯄꯤ ꯄꯤꯅꯗꯕꯅꯦ ꯍꯥꯏꯗꯤ ꯏꯁꯩꯝ ꯁꯝꯅ ꯍꯥꯏ ꯀꯥꯟꯗ ꯍꯌꯦꯡ ꯅꯨꯡꯥꯡꯒꯤ ꯀꯦꯕꯤꯤ ꯂꯩꯔꯅꯦ ꯑꯗꯒꯤ ꯃꯣꯏꯒꯨꯝꯕ ꯏꯟꯇꯔꯥꯁ ꯌꯥꯎꯗꯕꯅꯤ ꯆꯪꯕꯅꯦꯕ
ꯀꯦꯔꯦ ꯔꯦ ꯑꯗꯣ ꯃꯥ ꯑꯦꯟꯇ꯭ꯔꯥꯟꯁꯇꯣ ꯑꯦꯟꯇ꯭ꯔꯥꯟꯁ ꯍꯥꯜꯂꯁꯨ ꯑꯗꯨ ꯀꯩꯅꯣ ꯇꯧꯖꯔꯅꯤ ꯐꯣꯝ ꯃꯥꯒꯤ ꯑ ꯀꯩꯕ ꯀꯩꯅꯣꯁꯤꯡꯗꯣ ꯗꯣꯀꯨꯃꯦꯟ ꯀꯩꯀꯩ ꯑꯆꯪꯕꯁꯤꯡꯗꯣ ꯂꯣꯏꯅ ꯍꯥꯞꯆꯤꯟꯖꯔꯅꯤ ꯑꯗꯨꯗꯨꯒ ꯊꯥꯖꯅ ꯆꯠꯃꯤꯟꯅ ꯑꯩ ꯑꯩꯒ ꯆꯠꯃꯤꯟꯅꯔꯒꯦ ꯑꯩ ꯍꯥꯏꯗꯤ ꯃꯥꯁꯨ ꯑꯉꯥꯡ ꯑꯣꯏꯕ ꯐꯕꯅ ꯃꯦꯃꯟ ꯇꯥꯗ꯭ꯔꯦꯕꯀꯣ ꯑꯗꯨꯗ ꯆꯠꯂꯒ ꯇꯧꯁꯜꯂꯨꯕꯅ ꯐꯔꯅꯤ ꯑꯦꯠꯃꯤꯁꯟꯗꯣ ꯊ ꯊꯣꯛꯑꯂꯅꯤ ꯑꯗꯨꯒ ꯃꯥꯁꯨ ꯌꯥꯝ ꯀꯩꯅꯣ ꯇꯧꯖꯔꯁꯨ ꯐꯔꯦ ꯅꯉꯣꯟꯗꯒꯤꯩ ꯁꯤꯁꯦ ꯑꯩꯅ ꯍꯪꯅꯤꯡꯕ ꯀꯨꯏꯔꯕꯅꯦꯕ ꯑꯗꯨꯝ ꯐꯔꯛ ꯇꯥꯕ ꯅꯣꯏꯁꯨ ꯊꯕꯛ ꯆꯠꯂꯦ ꯈꯣꯠꯂꯦ ꯑꯗꯨꯝ ꯇꯧꯔꯦ ꯂꯣꯏꯗꯅ ꯑꯗꯨꯒꯤ ꯃꯇꯥꯡ ꯑꯃ ꯆꯥ ꯦ ꯀꯣ ꯇꯧꯔꯛꯄ ꯑꯗꯨꯝ ꯐꯔꯛ ꯇꯥꯕꯅꯦꯕ ꯍꯧꯖꯤꯛꯇꯤ ꯃꯤꯁꯤꯡꯁꯦ ꯂꯣꯏ ꯁꯤꯟꯅꯩꯗꯅ ꯑꯩ ꯁꯪꯉꯦ ꯃꯥ ꯁꯪꯉꯦꯅ ꯇꯧꯔ ꯂꯩꯕꯁꯦ ꯂꯩꯇ꯭ꯔꯤꯗꯅ
ꯃꯥꯗꯤꯤꯃꯤꯈ ꯑ ꯇ꯭ꯔꯦꯟꯦꯅꯤꯡ ꯆꯠꯄ ꯍꯧꯈ꯭ꯔꯕꯣ ꯅꯠꯇ꯭ꯔꯒꯅ ꯍꯧꯗꯣꯏ ꯇꯧꯔꯛꯏꯔꯣ
ꯍꯧꯗ꯭ꯔꯤꯕꯀꯣ ꯃꯥꯁꯨ ꯆꯠꯂꯅꯦꯕ ꯑꯗꯣ ꯁꯤꯒꯤꯁꯦ ꯍꯥꯟꯅ ꯑꯦꯗꯃꯤꯁꯟ ꯄ꯭ꯔꯣꯁꯦꯁꯁꯦ ꯂꯣꯏꯁꯜꯂꯝꯃꯒ ꯆꯠꯄꯒꯤ ꯑꯣꯏꯅ ꯉꯥꯡꯅꯕꯅꯦꯕ ꯑ ꯃꯥ ꯇꯧꯊꯣꯛꯅꯤꯡꯕꯒꯤ ꯍꯥꯏꯗꯤ ꯑꯗꯨꯗ ꯆꯠꯈ꯭ꯔꯗꯤ ꯇ꯭ꯔꯦꯅꯤꯡꯁꯨ ꯆꯠ ꯃꯥ ꯑꯃꯁꯨ ꯆꯠ ꯀ꯭ꯂꯥꯁꯁꯨ ꯆꯠ ꯋꯥꯔꯛꯀꯅꯤꯅ ꯑꯅꯤꯃꯛ ꯃꯣꯏꯅ ꯑꯃ ꯀꯥꯗꯕꯤ ꯌꯥꯏꯕꯤꯅ ꯊꯤꯔꯛꯄꯅꯦꯕꯀꯣ
ꯎ ꯃꯐꯝꯗꯤ ꯃꯐꯝꯗꯤ ꯀꯔꯤ ꯃꯐꯝ ꯆꯠꯇ꯭ꯔꯣꯏꯅꯣ
ꯃꯐꯝꯗꯣ ꯑꯗꯨꯝ ꯈꯔ ꯐꯕ ꯏꯟꯁꯇꯤꯇ꯭ꯌꯨꯠ ꯑꯃ ꯊꯤꯈ꯭ꯔꯕꯅꯦ ꯑꯗꯨꯝ ꯑꯗꯨꯗ ꯑꯗꯨꯝ ꯇꯧꯔꯅꯤ ꯑꯩ ꯗꯥꯏꯔꯦꯛ ꯑꯦꯛꯖꯦꯛꯇꯤ ꯈꯪꯗ꯭ꯔꯦꯕꯀꯣ ꯑꯗꯣ ꯑꯗꯨꯃꯥꯏꯅ ꯏꯟꯁꯇꯤꯇ꯭ꯨꯠ ꯑꯗꯣ ꯈꯔ ꯑꯗꯨꯝ ꯍꯥꯏꯗꯤ ꯃꯤ ꯃꯌꯥꯝ ꯑꯗꯨꯝ ꯑꯣꯏꯅ ꯃꯥꯒꯤ ꯍꯤꯁꯇ꯭ꯔꯤ ꯌꯦꯡꯉꯛꯄꯗ ꯁꯦꯂꯦꯛꯁꯟ ꯑꯗꯨꯝ ꯐꯪꯈꯤꯕꯗꯣ ꯑꯗꯨꯒꯨꯝꯕ ꯃꯤ ꯌꯥꯝꯅ ꯄꯨꯊꯣꯛꯄ ꯉꯝꯃꯦ ꯍꯥꯏꯕꯅꯦꯕꯀꯣ ꯑꯦꯆꯤꯞꯃꯦꯟꯁ ꯃꯌꯥꯝ ꯂꯩꯕꯗꯣ ꯑꯗꯨꯅ ꯑꯗꯨꯒꯨꯝꯕ ꯈꯔ ꯐꯕꯗ ꯇꯥꯟꯅꯔꯒ ꯊꯤꯕꯅꯦ ꯑꯗꯣ ꯑꯣꯏꯁꯨ ꯑꯣꯏꯔꯦ ꯍꯥꯏꯗꯤ ꯈꯪꯩ ꯃꯌꯥꯝ ꯇꯥꯟꯅꯔꯒ ꯆꯪꯗꯣꯏꯌꯦꯕ ꯆꯪꯕꯩ ꯃꯥ ꯉꯥꯡꯅꯕꯗꯤ ꯂꯣꯏ ꯂꯣꯏꯗꯤ ꯂꯣꯏꯈ꯭ꯔꯕꯅꯦ ꯑꯗꯣ ꯆꯠꯇꯧꯗꯣ ꯉꯥꯏꯔꯕꯅꯤꯗ ꯁꯤꯒꯤꯁꯦ ꯍꯥꯟꯅ ꯀꯟꯐꯥꯔꯝ ꯇꯥꯔꯒ ꯆꯠꯀꯦ ꯈꯣꯠꯀꯦꯅ ꯍꯥꯏꯕꯅꯦꯕ
ꯎ ꯃꯣꯏꯗꯤ ꯃꯤ ꯋꯥꯔꯤ ꯁꯟꯅꯅꯕ ꯈꯣꯠꯄ ꯑꯗꯒꯤ ꯀꯩ ꯍꯥꯏꯅꯤ ꯑ ꯀꯃꯥꯏ ꯍꯥꯏꯅꯤ ꯗꯣꯡ ꯗꯣꯡ ꯉꯥꯡꯊꯣꯛꯄꯁꯦ
ꯍꯥꯥ
ꯗꯣꯡ ꯗꯣꯡ ꯉꯥꯡꯊꯣꯛꯄꯁꯦ ꯁꯤꯁꯦ ꯌꯥꯝ ꯃꯔꯨ ꯑꯣꯏ ꯍꯥꯏꯇꯥꯔꯦ ꯃꯣꯏꯒꯤ ꯑꯣꯏꯅ
ꯎꯝ ꯑꯗꯨꯕꯨꯗꯤꯅꯦ ꯃꯥꯒꯤ ꯑꯗꯨ ꯇꯝꯃꯛꯄ ꯃꯇꯝꯗꯅꯦ ꯏꯁꯄꯣꯀꯟ ꯍꯤꯟꯗꯤꯒ ꯏꯪꯂꯤꯁ ꯍꯧꯖꯤꯛꯁꯦ ꯍꯤꯟꯗꯤꯁꯨ ꯀꯝꯄꯜꯁꯔꯤ ꯌꯥꯎꯗꯕ ꯌꯥꯗ꯭ꯔꯦꯕꯀꯣ ꯍꯤꯟꯗꯤꯗꯣ ꯑꯗꯨꯁꯨ ꯌꯥꯎꯔꯛꯀꯅꯦꯕ ꯑꯗꯨꯗꯨꯒ ꯍꯤꯟꯗꯤ ꯀꯩꯅꯣꯁꯨ ꯑꯗꯨꯒ ꯃꯥꯒꯤ ꯄꯥꯔꯁꯣꯅꯦꯂꯤꯇꯤ ꯀꯩꯀꯩꯁꯨ ꯇꯝꯃꯛꯀꯗꯣꯏꯅꯤꯗꯅ
ꯍ
ꯑꯗꯨꯒꯨꯝꯕ ꯃꯌꯥꯝꯗꯨꯒꯤ ꯎꯝ ꯂꯣꯏꯅ ꯌꯥꯎꯔꯛꯑꯗꯧꯅꯤ ꯃꯥꯏ ꯍꯧꯖꯤꯛꯀꯤꯗꯨꯗ ꯍꯥꯏꯗꯤ ꯃꯣꯏꯗꯤ ꯑꯇꯣꯞꯄ ꯂꯥꯏꯔꯤꯛ ꯂꯥꯏꯁꯨ ꯑꯇꯣꯞꯄ ꯑꯣꯟ ꯂꯥꯏꯟ ꯇꯝꯃꯛꯀꯗꯧ ꯅꯠꯇꯦꯕ ꯏꯁꯄꯣꯀꯟꯗꯨꯒ ꯃꯥꯒꯤ ꯒ꯭ꯔꯨꯃꯤꯡ ꯀꯩꯀꯩ ꯑꯗꯨꯝꯕ ꯈꯔ ꯑꯗꯩꯗꯤ ꯑꯗꯨꯒꯨꯝꯕ ꯉꯥꯛ ꯇꯟꯗ ꯑꯗꯨꯅ ꯀꯩꯁꯨ ꯃꯉꯣꯟꯗ ꯌꯥꯝꯅ ꯂꯨꯅꯗꯤ ꯊꯣꯛꯑꯔꯣꯏꯕ ꯊꯣꯛꯑꯥꯔꯣꯏ ꯍꯥꯏꯗꯤ ꯑꯗꯨꯝ ꯁꯤꯗꯤ ꯑꯥ ꯑꯩꯅ ꯌꯥꯝ ꯂꯥꯏ ꯍꯥꯏꯕꯩꯗꯤ ꯅꯠꯇꯦꯕ ꯑꯗꯨ ꯑꯣꯏꯔꯁꯨ ꯈꯔꯗꯤ ꯗꯨꯝ ꯉꯝꯅꯩꯗꯅꯀꯣ ꯂꯥꯏꯔꯤꯛ ꯂꯥꯏꯁꯨ ꯌꯥꯝ ꯄꯥꯗꯧꯕ ꯅꯠꯇꯦ
ꯗꯣꯃꯦꯁꯇꯤꯛꯀꯤ ꯑꯣꯏꯅꯔ ꯅꯠꯇ꯭ꯔꯒꯅ ꯑꯥ ꯏꯟꯇꯔꯅꯦꯁꯅꯦꯜ
ꯑꯍꯥꯟꯕꯗ ꯗꯣꯃꯦꯁꯇꯤꯛ ꯇ꯭ꯔꯥꯏ ꯇꯧꯅꯤ ꯍꯥꯏꯕꯅꯦ ꯑꯗꯣ ꯑꯗꯨ ꯁꯦꯂꯦꯛꯁꯟ ꯐꯪꯀꯥꯟꯗ ꯀꯣꯟꯅ ꯏꯟꯇꯔꯅꯦꯁꯅꯦꯜꯗꯨꯅ ꯀꯣꯟꯅ ꯑꯞꯒ꯭ꯔꯦꯗ ꯃꯥꯏ ꯇꯧꯖꯔꯑꯅꯤ
ꯎꯝ ꯃꯣꯏꯁꯦ ꯑꯃꯔꯣꯝꯗꯗꯤ ꯍꯣꯏ ꯂꯝ ꯀꯣꯏꯕ ꯌꯥꯝ ꯐꯪꯉꯦꯕꯀꯣ ꯋꯥꯕꯗꯤ ꯌꯥꯝ ꯋꯥꯕ ꯊꯕꯛ ꯑꯣꯏꯕ ꯑꯋꯥꯕ ꯊꯕꯛ ꯑꯣꯏꯕ ꯍꯥꯏꯁꯦ ꯑꯇꯩꯒꯤ ꯅꯠꯇꯦ ꯑꯥ ꯑꯍꯤꯡꯁꯦ ꯇꯨꯝꯕꯁꯦ ꯒꯌ꯭ꯥꯟ ꯃꯦꯟ ꯇꯥꯔꯣꯏꯗ꯭ꯔꯤꯅꯤꯅ
ꯎꯝ ꯎꯝ
ꯑꯍꯤꯡ ꯇꯨꯝꯃꯣꯏꯗ꯭ꯔꯤꯅꯦꯕ ꯑꯁꯦꯡꯕ ꯍꯥꯏ ꯍꯥꯏꯇꯥꯥꯔꯒꯗꯤ ꯍꯥꯏꯗꯤ ꯃꯇꯥꯡ ꯇꯥꯏꯃꯤꯡ ꯃꯤ ꯍꯥꯏꯁꯦ ꯇꯥꯏꯃꯤꯡꯗ ꯆꯠꯇꯣꯏꯅꯤꯅ ꯃꯥꯏ ꯑꯗꯨꯗ ꯆꯪꯒ꯭ꯔꯒꯗꯤ ꯃꯤꯒꯤꯁꯨ ꯇꯥꯏꯃꯤꯡ ꯂꯩꯕ ꯍꯥꯏꯗꯤ ꯑꯥ ꯑꯩꯈꯣꯏꯅ ꯑꯃ ꯂꯩꯔꯗꯤ ꯅꯨꯃꯤꯗꯥꯡ ꯄꯨꯡ ꯅꯤꯄꯥꯥꯟ ꯃꯈꯥꯏ ꯍꯥꯏꯔꯁꯦ ꯉꯜꯂꯕꯗ ꯊꯦꯡꯉꯕꯗ ꯇꯔꯥ ꯍꯥꯏꯔꯁꯦ ꯑ ꯇꯨꯝꯕꯁꯦ ꯃꯣꯏꯗꯤ ꯑꯥ ꯅꯨꯡꯊꯤꯟꯗ ꯇꯨꯝꯕꯁꯨ ꯑꯗꯨꯝ ꯌꯥꯎꯋꯤ ꯑꯗꯒꯤ ꯅꯨꯡꯗꯥꯡ ꯄꯨꯡ ꯕꯥꯔꯣꯗ ꯇꯨꯝꯕꯁꯨ ꯌꯥꯎꯏ ꯄꯨꯡ ꯑꯌꯨꯛꯀꯤ ꯅꯨꯡꯗꯥꯡ ꯋꯥꯏꯔꯝ ꯄꯨꯡ ꯇꯔꯨꯛꯇꯩ ꯇꯨꯝꯃꯛꯄꯁꯨ ꯌꯥꯎꯏ ꯑꯥ ꯃꯥꯒꯤ ꯃꯥꯒꯤ ꯑꯥ ꯃꯥꯒꯤ ꯀꯩ ꯍꯥꯏꯅꯤ ꯔꯨꯇꯤꯟꯗꯣ
ꯎꯝ ꯑꯗꯨꯕꯨꯗꯤ ꯃꯇꯝ ꯅꯥꯏꯕ ꯄꯣꯠꯇꯤ ꯅꯠꯇ꯭ꯔꯦꯗꯅ ꯍꯥꯏꯗꯤ ꯑꯩ ꯑꯍꯤꯡ ꯅꯨꯡ ꯊꯤꯜ ꯅꯥꯏꯕ ꯄꯣꯠ ꯅꯠꯇꯦ ꯋꯥꯕꯨꯗꯤ ꯌꯥꯝ ꯋꯥꯗꯣꯏꯖꯥꯠꯅꯦ ꯑꯗ ꯁꯨꯝ ꯃꯥꯒꯤ ꯑꯗꯨꯝ ꯂꯥꯏꯟꯗꯨꯅ ꯍꯦꯟꯅ ꯄꯥꯝꯖꯕ ꯑꯗꯩ ꯃꯥꯅ ꯃꯥ ꯃꯁꯥꯅ ꯃꯥꯁꯦ ꯋꯥꯈꯟꯗ ꯑꯗꯨꯝ ꯂꯥꯏꯔꯤꯛ ꯌꯥꯝꯅ ꯂꯤꯡꯖꯕ ꯃꯤ ꯑꯣꯏꯗꯦꯅ ꯈꯟꯖꯩꯕꯀꯣ ꯀꯣ ꯑꯗꯨꯅꯅꯦ ꯑꯇꯣꯞꯄ ꯀꯩꯀꯩꯒꯤ ꯃꯈꯥ ꯁꯨꯝ ꯇꯝꯗꯔꯒ ꯂꯥꯏꯔꯤꯛꯇꯣ ꯃꯌꯥꯝ ꯇꯧꯔꯒ ꯇꯧꯗꯧ ꯁꯥꯔꯨꯛꯄꯨꯗꯤ ꯁꯨꯃꯥꯏꯅ ꯁꯤꯒꯨꯝꯕꯗ ꯆꯠꯈ꯭ꯔꯒ ꯄꯩꯁꯥ ꯈꯔ ꯉꯟꯅ ꯇꯥꯅꯤꯡꯉꯦ ꯈꯣꯠꯂꯦ ꯌꯨꯝꯒꯤꯁꯨ ꯀꯟꯗꯤꯁꯟꯗꯣ ꯐꯠꯇꯕꯅꯤꯅ ꯃꯇꯦꯡ ꯑꯣꯏꯅ ꯄꯥꯡꯅꯤꯡꯉꯦꯅ ꯃꯉꯣꯟꯗ ꯑꯗꯨꯃꯥꯏꯅ ꯋꯥꯈꯜꯗꯣ ꯂꯩꯕ ꯑꯗꯩꯗꯤ ꯋꯥꯔꯜꯁꯤꯁꯨ ꯈꯔ ꯑꯦꯛꯁꯄ꯭ꯂꯣꯔ ꯇꯧꯅꯤꯡꯕꯗꯣ ꯑꯗꯨꯒꯨꯝꯕ
ꯍꯥꯏꯗꯤ ꯃꯤ ꯊꯦꯡꯅꯔꯛꯄ ꯍꯥꯏꯁꯦ ꯋꯥꯈꯜ ꯆꯥꯎꯊꯣꯔꯛꯀꯗꯣꯏꯅꯦ ꯑꯗꯒꯤ ꯀꯔꯤ ꯍꯥꯏꯅꯤ ꯃꯥꯒꯤ ꯑꯈꯣꯏꯅ ꯉꯁꯥꯏ ꯍꯥꯏꯕꯗꯣ ꯄꯥꯔꯁꯣꯅꯦꯜ ꯑꯥ ꯗꯦꯕꯂꯞꯃꯦꯟꯒꯤꯗ ꯌꯥꯝ ꯊꯤꯅ ꯀꯩꯅꯣ ꯇꯧꯔꯦꯅ ꯍꯣꯏ ꯐꯔꯦ ꯑꯩꯗꯣ ꯑꯥ ꯊꯕꯛ ꯑꯃ ꯁꯣꯝꯗ ꯍꯥꯏꯔꯦ ꯍꯥꯏꯔꯛꯑꯦ ꯑꯃꯨꯛ ꯀꯣꯜ ꯇꯧꯔꯛꯀꯦ ꯉꯥꯛꯇꯪ ꯂꯩꯔꯒ
ꯍꯣꯏ ꯌꯥꯏꯌꯦ ꯑꯗꯣ ꯅꯍꯥꯟꯒꯤꯅꯦ
ꯎꯝ
ꯗꯣ ꯑꯗꯨꯁꯨ ꯍꯥꯏꯐꯦꯠꯇꯣ ꯑꯗꯨꯝ ꯍꯥꯏꯅꯔꯁꯦꯕꯀꯣ ꯅꯪꯅꯁꯨꯅꯦ ꯅꯣꯇꯤꯁ ꯀꯩꯀꯩꯗꯣ ꯊꯣꯛꯄ ꯇꯧꯔꯗꯤ ꯑꯩꯉꯣꯟꯗ ꯋꯥꯆꯞꯇ ꯑꯗꯨꯝ ꯊꯥꯖꯤꯜꯂꯛꯑꯣ ꯑꯩꯅꯁꯨ ꯑꯉꯥꯡꯗꯨꯗ ꯊꯥꯕꯤꯔꯒꯦꯕ ꯑꯗꯨꯗꯨꯒ ꯅꯪꯅꯁꯨ ꯈꯔ ꯃꯇꯦꯡ ꯄꯥꯡꯉꯣ ꯍꯥꯏꯖꯜꯂꯛꯑ ꯑꯗꯨꯝ ꯅꯪ ꯈꯪꯅꯕ
ꯍꯣꯏ ꯑꯗꯨꯝꯕꯗꯤ ꯑꯩꯈꯣꯏ ꯈꯪꯅꯕ ꯂꯩꯕꯅꯦ ꯑꯗꯨꯗ ꯃꯣꯏꯗ ꯍꯥꯏꯔꯒ
ꯑꯗꯨꯗꯤ ꯌꯥꯝ ꯅꯨꯡꯉꯥꯏ ꯑꯗꯨꯒ ꯁꯦ ꯀꯩꯀꯩ ꯆꯨꯁ ꯇꯧꯕꯗꯨꯁꯨ ꯍꯌꯦꯡ ꯑꯝꯇ ꯅꯪꯒ ꯑꯗꯨꯝ ꯇꯧꯔꯒ ꯇꯧꯃꯤꯟꯅꯔꯁꯦ
ꯎꯝ ꯎꯝ ꯍꯣꯏ
ꯊꯨꯅ ꯆꯠꯅꯕ ꯇꯧꯔꯒꯦꯕ ꯃꯣꯏ ꯂꯥꯁ ꯗꯦꯠ ꯌꯧꯗ꯭ꯔꯤꯉꯩꯗ ꯃꯤꯗꯣ ꯑꯃꯨꯛ ꯀꯦꯄꯥꯁꯤꯇꯤꯗꯣ ꯑꯃꯨꯛ ꯍꯦꯟꯗꯣꯛꯍꯜꯂꯤ ꯅꯠꯇ꯭ꯔꯥ ꯑꯗꯨ ꯍꯣꯏ ꯌꯥꯝ ꯅꯨꯡꯉꯥꯏꯔꯦ ꯌꯥꯝ ꯅꯨꯡꯉꯥꯏꯔꯦ ꯁꯤ ꯍꯪꯅꯕ ꯍꯣꯏ ꯍꯣꯏ ꯊꯝꯃꯣ ꯊꯝꯃꯣ ꯑꯗꯨꯗꯤ ꯑꯃꯨꯛ ꯑꯃꯨꯛ ꯀꯣꯟꯅ ꯑꯃꯨꯛ ꯐꯥꯎꯅꯔꯁꯦ ꯎꯝꯝ